ꯇꯥꯔꯕꯣ
ꯇꯥꯔꯦ
ꯀꯩꯗꯧꯔꯝꯃꯤꯅꯣ ꯅꯪꯕꯣ
ꯑꯁ ꯐꯦꯟ ꯐꯦꯟ ꯃꯈꯥꯗ ꯀꯟꯅ ꯅꯨꯡꯁꯥ ꯌꯥꯏꯔꯤ ꯅꯨꯡꯁꯤꯠ ꯌꯥꯏꯔꯤ ꯍꯥꯏꯕ ꯐꯦꯟ ꯃꯈꯥꯗ ꯂꯩꯌꯦ ꯍꯤꯞ ꯄꯤꯑꯦ
ꯑꯣ
ꯀꯩꯅꯣ ꯀꯩꯅꯣ ꯑ ꯒꯨꯒꯜꯁꯦ ꯀꯃꯥꯏꯅꯣ ꯑꯣꯐꯂꯥꯏꯟꯗꯔꯕ, ꯀꯩ ꯍꯤꯟꯖꯥꯡ ꯀ ꯀꯩꯍꯤꯟꯖꯥꯡ ꯆꯥꯔꯕ
ꯑꯣ
ꯑꯁꯤꯗ ꯍꯋꯥꯏ ꯊꯣꯡꯉ ꯂꯩꯔꯝꯃꯦ ꯆꯥꯛ ꯑꯃꯇ ꯂꯩꯔꯝꯗꯗꯅ ꯑꯈꯣꯏ ꯃꯃꯥꯡꯒꯤ ꯀꯩꯅꯣꯗꯨꯗ ꯍꯣꯇꯦꯜꯗꯨꯗ ꯊꯣꯛꯑꯒ ꯄꯔꯊꯥ ꯑꯣꯏꯅ ꯆꯥꯔꯨꯔꯦ꯫
ꯐ꯭ꯔꯥꯏ ꯔꯥꯏꯁ ꯑꯣꯏꯅ ꯆꯥꯎ ꯌꯥꯗ꯭ꯔꯣ
ꯆꯥꯅꯤꯡꯗ꯭ꯔꯕꯨ
ꯎꯝ ꯉꯔꯥꯡ ꯕꯤꯔꯅꯤꯗꯣ ꯍꯥꯎꯗꯤ ꯍꯥꯎꯋꯤꯍꯦ
ꯎꯝ ꯍꯥꯎꯕꯅꯦ ꯑꯗꯨ ꯃꯐꯝꯗꯣ ꯑꯃꯨꯛꯃꯨꯛꯁꯨ ꯍꯥꯎꯇꯦꯅꯦ
ꯎꯝ ꯈꯣꯏ
ꯈꯚꯜ ꯂꯥꯏꯐ ꯇꯧꯔꯝꯕ ꯇꯧꯕꯗꯣ
ꯎꯝ
ꯑꯗꯨꯒꯤ ꯑꯗꯨꯒꯤꯁꯨ ꯍꯦꯛ ꯍꯦꯛ ꯀꯩꯅꯣ ꯇꯧꯋꯦꯕ ꯇꯧꯕꯗꯒꯤ ꯁꯤꯡꯉꯒ ꯆꯥꯏꯕ ꯀꯅꯥꯅꯣ ꯌꯥꯝ ꯂꯥꯡꯉꯤꯗ
ꯑꯥꯝ ꯑꯗꯨ ꯀꯩꯅꯣ ꯇꯧꯋꯦ ꯑꯥ ꯍꯧꯖꯤꯛꯀꯤ ꯅꯨꯄꯥꯗꯣ ꯄ꯭ꯔꯕꯤꯟ ꯍꯣꯏ ꯑꯗꯥꯏꯗꯒꯤꯅꯦ
ꯑꯣ ꯑ ꯀꯩꯅꯣꯗꯒꯤ ꯊꯥꯡꯒꯗꯒꯤ
ꯎꯝ
ꯑꯣ ꯑꯁ ꯃꯥꯗꯤ ꯌꯥꯝ ꯍꯩꯅ ꯁꯤꯗꯕꯨ ꯀꯔꯕꯥꯔ ꯇꯧꯔ ꯂꯩꯅꯦ
ꯎꯝ ꯃꯥ ꯐꯥ ꯀꯥꯟꯅꯔꯝꯅꯤ
ꯁꯤꯠꯄꯅꯦ ꯃꯣꯏꯁꯨ ꯉꯁꯥꯏꯒꯤ ꯀꯣꯔ ꯄꯔꯦꯡꯗꯣ ꯐꯖꯅ ꯁꯤꯠꯄꯅꯦ
ꯎꯝ
ꯀꯩꯅꯣ ꯑꯥ ꯃꯥꯒꯤ ꯑꯃꯨꯛꯃꯨꯛ ꯑꯣꯏꯕ ꯆꯥꯕ ꯌꯥꯗꯕ ꯑꯃꯨꯛ ꯃꯨꯛ ꯌꯥꯎꯋꯦꯕ
ꯑꯗꯨꯗꯤ ꯁꯣꯏꯕ ꯑꯣꯏꯔꯝꯒꯅꯤ ꯀꯩꯅꯣ
ꯑꯗꯨꯅ ꯍꯣꯏ ꯑꯗꯣ ꯑꯗꯨꯏꯗꯨꯅ ꯑꯈꯣꯏꯅ ꯀꯩꯅꯣꯗꯣ ꯑꯥ ꯎꯝ
ꯀꯔꯤ ꯕꯤ꯭ꯔꯤꯌꯥꯅꯤꯗꯣ ꯄꯥꯛ ꯄꯥꯛ ꯂꯧꯗꯦꯕ ꯀꯩꯅꯣ ꯑꯣꯏꯅ ꯆꯥꯏꯌꯦꯕ ꯐ꯭ꯔꯥꯏ ꯔꯥꯏꯁ ꯑꯣꯏꯅ ꯂꯩꯔ ꯆꯥꯏꯔꯦ ꯃꯉꯣꯟꯗꯩ
ꯎꯝ ꯉꯔꯥꯡ ꯕꯣꯜ ꯌꯦꯡꯕ꯭ꯔꯣ
ꯉꯔꯥꯡ ꯌꯦꯡꯗꯦꯗꯥ ꯌꯦꯡꯕ꯭ꯔꯣ ꯅꯣꯏꯗꯤ
ꯎꯝ ꯌꯦꯡꯗꯦꯗꯥ ꯇꯟꯗꯅ ꯍꯣꯔꯦꯟꯕꯨꯗꯤ ꯌꯦꯡꯅꯤ
ꯀꯩꯅꯣꯅꯦ ꯑꯩꯈꯣꯏ ꯁꯤꯗ ꯂꯥꯛꯑꯣ ꯀꯩꯅꯣ ꯁꯤꯗ ꯑꯣꯏꯅ ꯌꯦꯡꯁꯤ
ꯌꯦꯡꯉꯦ ꯃꯉꯥꯟ ꯑꯩꯈꯣꯏꯗꯤ ꯃꯈꯥꯗ ꯀꯥꯞꯄꯦ ꯑꯗ ꯈꯪꯗꯦ ꯃꯈꯥꯗ ꯑꯩꯈꯣꯏ ꯀꯩꯅꯣ ꯃꯈꯥꯗ ꯀꯥꯞ ꯀꯥꯞꯄꯦꯅ ꯇꯟꯗꯅ ꯀꯨꯝ ꯀꯨꯝꯗꯕ
ꯍꯩꯅꯗꯕ ꯃꯤ ꯈꯔ ꯌꯥꯎꯕ
ꯎꯝ
ꯑꯩꯈꯣꯏ ꯁꯤꯗ ꯑꯣꯏꯅ ꯂꯥꯛꯑꯣ ꯁꯤ ꯌꯦꯡꯁꯤ
ꯀꯌꯥꯕ ꯄꯨꯡ ꯀꯌꯥꯗ
ꯄꯨꯡ ꯀꯩꯅꯣꯅꯤ ꯀꯩꯅꯣ ꯕꯥꯔꯣ ꯃꯈꯥꯏꯅꯤ ꯀꯩꯅꯣ
ꯅꯠꯇꯦ ꯄꯨꯡ ꯕꯥꯔꯣ ꯃꯈꯥꯏꯅꯤ ꯀꯩꯅꯣ ꯉꯁꯤꯁꯦ
ꯑꯗꯨꯅꯦ ꯍꯥꯏꯁꯦ ꯉꯁꯤ ꯄꯨꯡ ꯕꯥꯔꯣ ꯃꯈꯥꯏꯅꯦ ꯍꯥꯏꯕ
ꯉꯥꯔꯥꯡꯒꯤꯗꯨ ꯑꯁ ꯅꯦꯔꯃꯥꯔꯗꯨ ꯅꯨꯡꯉꯥꯏꯇꯦ
ꯅꯨꯡꯉꯥꯏꯇꯦ ꯃꯗꯥꯎ ꯌꯥꯗꯕ ꯑꯩꯕꯨꯗꯤ ꯍꯥꯏꯐꯦꯠꯄꯨꯗꯤ ꯍꯥꯏꯐꯦꯠꯕꯨꯨꯗꯤ ꯌꯦꯡꯉꯦ ꯀꯩꯅꯣꯗ ꯐꯦꯁꯕꯨꯛꯇ ꯃꯇꯦꯛ ꯃꯇꯦꯛ ꯊꯣꯛꯂꯛꯄꯗꯣ
ꯎꯝ ꯎꯝ ꯃꯣꯏ ꯀꯤꯞꯄꯔꯗꯣ ꯈꯔ ꯏꯒꯣ ꯂꯩꯅꯦ ꯃꯣꯏ ꯀꯩꯅꯣ ꯅꯣꯔꯋꯦꯒꯤꯗꯣ
ꯑꯥ
ꯌꯣꯜꯂꯦ ꯑꯗꯨꯒ ꯀꯩꯅꯣꯒꯤ ꯑꯍꯥꯟꯕꯩ ꯃꯣꯏ ꯄꯦꯅꯥꯜꯇꯤꯗꯣ ꯕꯦꯅꯤꯁꯤꯁ ꯖꯨꯅꯤꯌꯔ ꯀꯥꯎꯍꯟ ꯌꯥꯗ ꯈꯪꯗꯦ
ꯃꯥꯅ ꯂꯧꯗꯦ ꯍꯥꯏꯕꯒꯨꯝ ꯇꯧꯕꯅꯤꯗ
ꯎꯝ
ꯍꯥꯏꯗꯤ ꯀꯩꯅꯣ ꯇꯧꯕꯒꯤꯦ ꯑ ꯀꯩꯇꯧꯕꯩꯅꯣꯗꯤ ꯈꯪꯗꯦꯕꯀꯣ ꯑꯗꯣ ꯃꯥꯅ ꯑ ꯄꯦꯅꯥꯜꯇꯤ ꯀꯥꯎꯍꯜꯂꯤꯕ ꯅꯨꯄꯥꯗꯨꯗ ꯄꯤꯊꯣꯛꯈꯤꯕꯅꯦ ꯍꯥꯏꯕꯅꯦ ꯀꯩ ꯂꯩꯅꯕꯅꯣꯗꯤ ꯈꯪꯗꯦ ꯃꯣꯏꯗꯣ
ꯃꯣꯏ ꯀꯣꯁꯆꯇꯨꯅ ꯑꯣꯏꯖꯥꯠꯂꯥ
ꯈꯪꯗꯦ ꯅ꯭ꯌꯨꯁ ꯀꯩꯀꯥ ꯌꯦꯡꯗꯕꯅꯤꯅ ꯈꯪꯗꯦ ꯃꯣꯏ ꯍꯥꯏꯗꯤ ꯍꯥꯏꯔꯝꯒꯅꯤ ꯁꯣꯏꯗꯅ ꯁꯨꯃꯥꯏꯃꯥꯏꯅ ꯇꯧꯕꯅꯤ ꯈꯣꯠꯄꯅꯦ ꯍꯥꯏꯕ ꯄꯣꯠꯇꯣ
ꯍꯥꯂꯥꯟꯒꯤ ꯍꯥꯂꯥꯟꯒꯤ ꯒꯣꯜꯗꯨꯗꯤ ꯐꯖꯩ ꯃꯥꯥꯏ ꯍꯦꯗꯤꯡ ꯍꯦꯗꯤꯡꯗ ꯆꯟꯕꯩꯗꯨꯗꯤ
ꯎꯝ ꯑꯗꯨꯒꯨꯝꯕꯗꯤ ꯌꯦꯡꯗꯦ
ꯒꯣꯜ ꯒꯣꯜ ꯃꯥꯟꯅꯒ꯭ꯔꯦꯅꯦ ꯍꯂꯥꯟꯅ ꯍꯦ ꯑꯗꯨꯅꯦ ꯃꯦꯁꯤꯟꯅꯦ ꯒꯣꯜ ꯒꯣꯜ ꯃꯥꯟꯒ꯭ꯔꯦ
ꯃꯣꯏꯍꯨ ꯃꯥꯅ ꯀꯅꯥꯅꯕꯨ ꯂꯧ ꯗꯨꯏꯖꯥꯅꯣ ꯃꯦꯁꯤꯁꯨ ꯒꯣꯜ ꯆꯠꯂꯛꯀꯅꯤ ꯌꯥꯔꯣꯏꯅꯦ
ꯆꯠꯂꯛꯅꯤ ꯆꯠꯂꯛꯀꯅꯤ ꯑꯔꯖꯦꯟꯇꯤꯅꯥ ꯀꯩꯅꯣꯒ ꯆꯪꯉꯒꯅꯤ ꯐꯥꯁ ꯇꯧꯈꯥꯏ ꯃꯣꯏ
ꯎꯝ ꯑꯩꯅ ꯄꯥꯝꯃꯤꯁꯦ ꯃꯥ ꯒꯣꯜ ꯆꯠꯂꯛꯇꯕ ꯀꯥꯕꯗꯤ ꯀꯥꯖꯈꯣꯕ
ꯎꯝ ꯀꯥꯕꯨ ꯀꯥꯔꯗꯤ ꯆꯟ ꯀꯥ ꯀꯥꯈꯤꯅꯤ ꯑꯗꯨꯝ ꯆꯟꯈꯤꯅꯤ ꯃꯉꯣꯟꯗ ꯂꯣꯏ ꯇꯣꯠꯂ ꯄꯤꯁꯜꯂꯒ ꯈꯥꯏꯔꯒ ꯄꯤꯇꯗꯕꯨ ꯂꯥꯑꯔꯣꯏ ꯍꯥꯏꯕ꯭ꯔꯣ
ꯀ ꯕꯥꯄꯦ ꯕꯥꯄꯦ ꯆꯂꯛꯀꯅꯤꯗ ꯈꯪꯗꯦꯗ ꯍꯪꯗꯦ ꯐꯣꯟ ꯋꯥꯔꯤ ꯁꯥꯟꯗꯕ ꯀꯨꯏꯔꯦ ꯃꯥ
ꯑꯣ ꯑꯈꯣꯏ ꯁꯥꯏ ꯉꯁꯤ ꯂꯥꯛꯑꯦꯕꯣ ꯉꯁꯥꯏ ꯅꯣꯏꯁꯥꯏ ꯉꯁꯤ ꯂꯛꯄꯗꯨ ꯉꯁꯥꯏ ꯀꯩꯅꯣꯒꯤ ꯕꯣꯠꯅꯤꯒꯤ ꯕꯣꯠꯅꯤ ꯗꯤꯄꯥꯔꯠꯃꯦꯟꯗꯣ ꯈꯪꯗ꯭ꯔꯕ ꯑꯗꯨꯒꯤ ꯑꯩ ꯐꯣꯟ ꯄꯥꯏꯗꯕꯗꯨꯗ ꯀꯨꯏꯇꯟꯗ ꯇꯧꯔ ꯍꯪꯉꯨꯏꯌꯦ ꯑꯩꯈꯣꯏ ꯁꯥꯏꯅ ꯑꯗꯨꯗ ꯁꯨꯃꯥꯏ ꯁꯨꯃꯥꯏꯅ ꯇꯥꯛꯑꯒ ꯁꯤꯁꯤꯗ ꯂꯩꯃꯤ ꯇꯥꯛꯑꯒ ꯃꯥꯏ ꯌꯨꯝꯒꯤ ꯑꯁ ꯑꯩꯗꯤ ꯆꯦꯈꯥꯏꯔꯦ ꯈꯣꯠꯂꯦ ꯑꯋꯥ ꯋꯥꯔꯤ ꯃꯌꯥꯝ ꯂꯤꯁꯜꯂꯦꯌꯦ
ꯑꯥ
ꯑꯣ ꯑꯩꯈꯣꯏ ꯁꯥꯏꯗ ꯑꯣꯏꯅ ꯑꯩꯈꯣꯏ ꯁꯥꯏꯅ ꯑꯦ ꯉꯥꯏ ꯍꯣ ꯅꯪꯗꯣ ꯇꯥꯅꯤꯡꯗꯦ ꯑꯝꯇ ꯊꯝꯈꯤꯒꯦ ꯇꯗꯣ ꯊꯝꯃꯦ ꯃꯤꯔꯥ
ꯎꯝ ꯃꯤꯒꯤ ꯀꯩꯅꯣ ꯊꯕꯛ ꯂꯥꯛꯏꯗꯨꯗ ꯃꯥꯒꯤ ꯑꯋꯥꯕ ꯋꯥꯔꯤꯗꯨ ꯂꯤꯁꯜꯂꯤꯕ
ꯑꯣ ꯑꯩꯗꯤ ꯑꯩꯗꯤ ꯆꯦꯛꯈꯥꯏꯔꯦ ꯌꯨꯝꯗ ꯀꯩꯅꯣ ꯇꯧꯔꯦ ꯈꯣꯠꯂꯦ ꯑꯗꯨ ꯇꯧꯔ ꯂꯤꯃ ꯊꯕꯛ ꯇꯧꯋꯦ ꯈꯣꯠꯂꯦ ꯑꯗꯨ ꯃꯌꯥꯝ ꯀꯩꯅꯣ ꯇꯧꯋꯦ ꯂꯩꯁꯜꯂꯦꯌꯦ ꯑꯩꯈꯣꯏ ꯁꯥꯏꯅ ꯉꯥꯏꯈꯣ ꯉꯥꯏꯈꯣ ꯍꯥꯏꯔ ꯊꯝꯃꯤ
ꯎꯝ
ꯎꯝ ꯕꯦꯔꯥꯅꯤ ꯍꯣꯔꯦꯟ ꯃꯉꯟ ꯃꯉꯥꯟ ꯌꯥꯔꯗꯤ ꯂꯥꯛꯀꯦ ꯃꯉꯥꯟ ꯑꯣ ꯍꯟꯕꯩꯗꯨꯅꯦ ꯌꯥꯝ ꯇꯜꯂꯤꯁꯦ ꯄꯨꯡ ꯑꯅꯤ ꯄꯨꯡ ꯑꯅꯤ ꯍꯦꯜꯂꯅꯤ ꯍꯟꯕꯗꯣ
ꯍꯜꯂꯨꯔꯅꯨ ꯀꯩꯅꯣ ꯑꯁꯤꯗ ꯑꯩꯈꯣꯏ ꯀꯩꯅꯣ ꯊꯥꯔꯤꯗꯨꯗꯤ ꯑꯗꯨꯗꯤ ꯇꯧꯔ ꯇꯨꯝ ꯇꯧꯔꯒ
ꯑꯁ ꯀꯥꯏꯅ ꯇꯜꯂꯤ ꯑꯗꯨꯨꯝ ꯌꯥꯔꯣꯏ ꯑꯩꯒꯤ ꯑꯩꯒꯤ ꯅꯨꯡꯉꯥꯏꯁꯦ ꯑꯩ ꯃꯣꯝꯄꯥꯛ ꯅꯨꯡꯉꯥꯏꯔꯦ ꯍꯥꯟꯅꯩ ꯃꯣꯝꯄꯥꯛ ꯃꯊꯛꯇꯨꯗ ꯕꯤꯚꯤꯁꯥꯜꯗꯒꯤ ꯃꯣꯝꯄꯥꯛ ꯑꯃ ꯂꯩꯕꯗꯣ ꯈꯪꯕ꯭ꯔꯥ
ꯑꯃ ꯈꯪꯉꯤꯅꯦ ꯑꯩꯈꯣꯏꯅ ꯊꯥꯅꯕꯗꯨꯅꯤ
ꯏꯁꯄꯣꯟ ꯎꯝ ꯆꯣꯉꯥꯡ ꯑꯗꯨꯝ ꯂꯩꯁꯜꯂꯨꯔꯦ ꯑꯗꯨ ꯃꯊꯛꯇ ꯊꯥꯖꯜꯂꯦ ꯑꯁ ꯅꯨꯡꯉꯥꯏ ꯇꯨꯝꯕꯗꯤ
ꯀꯌꯥ ꯄꯤꯒꯦ ꯑꯗꯨꯕꯣ
ꯆꯇ꯭ꯔꯦꯠꯂ ꯆꯅꯤꯄꯥꯜꯂ ꯄꯤꯔꯛꯄꯅꯦ
ꯎꯝ ꯑꯁ ꯏꯕꯣ ꯀꯨꯏꯇꯟꯅꯥ ꯑꯩꯕꯣ ꯑꯗꯨ ꯂꯩꯅꯤꯁꯤꯅꯕꯨ ꯁꯣꯔ ꯑꯃ ꯍꯣꯟꯗꯦ ꯑꯗꯨꯏ ꯍꯧꯖꯤꯛꯐꯥꯎ ꯂꯩꯗ꯭ꯔꯤ
ꯎ ꯍꯧꯖꯤꯛꯐꯧ ꯂꯩꯗ꯭ꯔꯤꯕꯣ ꯃꯥ
ꯂꯩꯗ꯭ꯔꯤꯌꯦ ꯀꯥꯏꯗꯩꯅꯣ ꯑꯁ ꯑꯗꯨ ꯂꯩꯔꯨꯔꯗꯕꯅꯤ ꯑꯗꯨꯒ ꯊꯥꯔꯗꯃꯤ ꯊꯥꯔꯗꯃꯤꯖꯤꯅꯕꯨ ꯁꯣꯔ ꯑꯃ ꯍꯣꯟꯗꯦ ꯑꯗꯨ ꯍꯧꯖꯤꯛꯐꯧ ꯂꯩꯗꯤ
ꯀꯨꯏ ꯀꯨꯏꯔꯝꯅꯦ ꯃꯥ ꯀꯩ ꯀꯔꯝ ꯀꯥꯟꯗ ꯃꯥ ꯍꯥꯏꯔꯛꯈꯤꯕꯗꯨꯕꯣ ꯃꯥ ꯃꯥ ꯂꯩ ꯃꯥ ꯂꯩꯕ ꯃꯥ ꯃꯥ ꯂꯩꯕ ꯍꯧꯔꯛꯄ ꯑꯗꯨꯋꯥꯏꯗꯒꯤ ꯍꯥꯏꯕꯅꯦ ꯍꯧꯖꯤꯛꯐꯥꯎ ꯍꯥꯏꯔꯤ
ꯎꯝ ꯑꯩ ꯃꯥ ꯂꯩꯒꯅꯤ ꯑꯗꯨꯅꯤ ꯃꯥ ꯍꯥꯏꯖꯦ ꯂꯩꯕ꯭ꯔꯗꯤ ꯁꯨꯡꯂꯩ ꯂꯩꯗꯦꯕ
ꯎꯝ
ꯈꯪꯗꯦꯕꯣ ꯃꯌꯨꯝꯗꯒꯤ ꯁ꯭ꯋꯥꯏꯗ ꯄꯣꯠ ꯋꯥꯠꯄ ꯀꯥꯟꯗ ꯑꯁ ꯑꯈꯣꯏ ꯌꯨꯝꯗꯩ ꯑꯩ ꯂꯣꯏ ꯄꯨꯔꯛꯗꯕꯃꯤ ꯄꯨꯔꯛꯗꯕꯃꯤꯖꯤꯅꯕꯨ ꯁꯣꯔ ꯍꯣꯟꯗꯦ ꯄꯨꯔꯛꯄ꯭ꯔꯥ ꯁꯨꯡꯄꯨ ꯄꯨꯔꯛꯇꯦ
ꯎ ꯌꯥ ꯑꯈꯣꯏ ꯔꯦꯟ ꯂꯩꯃꯤꯅꯤꯉꯥꯏꯗꯤ ꯑ ꯔꯦꯟꯇ ꯂꯩꯃꯤꯅꯤꯉꯥꯏꯗꯤ ꯍꯥꯏꯔꯝꯅꯤ ꯀꯩꯅꯣ ꯃꯣꯏ ꯃꯣꯏ ꯃꯣꯏ ꯕꯥꯒꯤ ꯀꯦꯟꯇꯤꯟ ꯀꯩꯅꯣ ꯄꯨꯔꯛꯀꯅꯤ ꯈꯣꯠꯀꯅꯤ ꯑꯗꯨꯝ ꯍꯥꯏ
ꯎꯝ ꯑꯗꯨꯗꯤ ꯑꯩꯗꯤ ꯈꯪꯗꯦꯗ ꯑꯈꯣꯏ ꯃꯈꯥ ꯂꯩꯔꯕꯅꯤꯅ ꯑꯗꯨꯗꯤ ꯇꯥꯗꯦ
ꯃꯣꯏꯕ ꯊꯣꯂꯛ ꯑꯃꯥꯜꯂꯦ
ꯑ ꯊꯣꯛꯂꯛꯑꯦꯗꯤ ꯍꯥꯏꯕꯅꯤ
ꯊꯣꯛꯂꯛꯄ ꯍꯥꯏꯁꯦ ꯁꯤꯗ ꯇꯥꯗꯣꯏꯖꯥꯠꯂ ꯁꯤꯗ ꯇꯥ ꯌꯥꯔꯅꯤꯗꯤ ꯍꯥꯏꯕꯅꯤ ꯁꯤ ꯀꯣꯏꯔꯦꯡꯈꯩꯗ
ꯑꯣ ꯈꯪꯗꯦꯅꯦ
ꯑꯍꯟꯁꯨ ꯐꯅ ꯑꯣꯏꯔꯦꯗ ꯇꯥ ꯇꯥꯕꯨ ꯇꯥꯕꯨ ꯇꯥꯔꯗꯤ ꯐꯔꯦ
ꯎꯝ ꯃꯈꯣꯡꯁꯨ ꯌꯥꯗ꯭ꯔ ꯃꯥꯜꯂꯦ ꯀꯩ ꯃꯈꯣꯡꯒꯤꯔ ꯀꯩꯅꯣꯝꯃ ꯀꯩꯅꯣ ꯇꯧꯋꯦ ꯍꯥꯏ
ꯐꯝꯕ ꯌꯥꯗꯦ ꯍꯥꯏꯕ꯭ꯔꯥ ꯀꯩꯅꯣꯝ ꯍꯥꯏꯕꯅꯦ ꯍꯟꯇ ꯀꯟꯅ ꯌꯦꯡꯉꯦ ꯍꯥꯏꯕꯅꯤ
ꯑꯣꯄꯔꯦꯁꯟ ꯇꯧꯗꯔꯗꯤ ꯌꯥꯗꯧ ꯃꯥꯟꯗꯦ ꯈꯟꯕꯗ
ꯎꯝ ꯑꯈꯣꯏꯁꯨ ꯍꯪꯕꯤꯔꯨꯗ꯭ꯔꯦ ꯇꯔꯤꯁꯦ ꯅꯣꯡꯃꯇ
ꯎ ꯃꯆꯥꯅꯨꯄꯥ ꯃꯆꯥꯅꯨꯄꯥ ꯑꯍꯨꯝ ꯂꯩꯕꯕꯨ
ꯑꯗꯨꯏꯁꯨ ꯍꯥꯏꯐꯦꯠ ꯍꯪꯗꯅ ꯈꯣꯠꯇꯅ ꯆꯠꯄꯗꯤ ꯇꯧꯗ꯭ꯔꯦꯗꯅ
ꯑꯥꯥꯥ ꯑꯩ ꯐꯣꯟ ꯇꯧꯖꯤꯔ ꯈꯪꯗ° ꯍꯣꯔꯦꯟ ꯑꯝꯇ ꯀꯃꯥꯏ ꯀꯃꯥꯏ ꯇꯧꯔꯤꯒꯦ ꯍꯪꯕꯤꯖꯤꯔ ꯈꯪꯗ°
ꯑꯩꯗꯤ ꯑꯩꯗꯤ ꯇꯜꯂꯕ ꯃꯥꯒꯤ ꯋꯥꯔꯤ ꯃꯌꯥꯝꯗꯣ ꯇꯥꯅꯤꯡꯗ꯭ꯔꯕ
ꯎꯝ ꯎꯝ
ꯃꯥꯕꯨ ꯃꯌꯥꯝꯕꯒꯤ ꯒꯥꯔꯤꯗꯨ ꯊꯧꯋ°ꯗꯥꯏꯅꯦ ꯊꯧꯕꯨ ꯊꯧꯕ꯭ꯔꫭ ꯑꯗꯨꯕꯣ
ꯊꯧꯋꯦ ꯍꯥꯏꯉꯣ ꯈꯪꯗꯦꯉꯣ ꯃꯌꯥꯝꯕꯗꯨꯅ ꯀꯩꯅꯣ ꯇꯧꯔꯒ ꯆꯤꯛꯀꯟ ꯄꫭꯛꯁ ꯇꯧꯔ ꯂꯩꯔꯕꯃꯤꯅ ꯊꯧꯋꯦ ꯍꯥꯏ ꯒ꯭ꯌꯥꯟ ꯇꯥꯗ° ꯀꯃꯥꯏꯅꯕꯨ ꯁꯤꯗ ꯊꯧꯕ ꯍꯣꯏ ꯃꯥ ꯀꯃꯥꯏ ꯀꯃꯥꯏ ꯊꯧꯋ°ꯕꯨꯗꯤ ꯈꯪꯉꯦ ꯑꯗꯨꯑꯣꯏꯁꯨ ꯄꯥꯏꯕꯗ ꯀꯩꯁꯨ ꯌꯥꯝ ꯀꯟꯅ ꯍꯩꯇ꯭ꯔꯤꯕꯗꯨꯝ ꯚꯦꯟꯗꯣ ꯑꯉꯥꯡ ꯄꯨꯔꯒ ꯊꯧꯋ°ꯌ° ꯀꯃꯥꯏ ꯊꯧꯔꯤꯕꯅꯣ ꯑꯩ ꯈꯜꯂꯤꯅ° ꯃꯥ
ꯇꯝꯃꯝꯅꯤꯌꯦ
ꯇꯝꯃꯁꯨ ꯅꯪꯕꫭ ꯏꯁ
ꯅꯠꯇ꯭ꯔ ꯃꯥ ꯃꯤ ꯑꯇꯣꯞꯄ ꯊꯧꯔꯁꯨꯝ ꯃꯥꯁꯨ ꯌꯥꯎꯔꯒ ꯀꯩꯅꯣ ꯇꯧꯋꯤꯖꯥꯔꯣ
ꯑꯗꯨꯃꯥꯏ ꯑꫭꯏꯔꯝꯗꯧ ꯃꯥꯟꯂ° ꯀꯥꯏꯗꯩ ꯑꯉꯥꯡꯁꯤꯡꯗꫭ ꯄꯨꯔꯒ ꯚꯦꯟꯗꫭ ꯂꯩꯔꯛ ꯂꯩꯔꯛ ꯈꯨꯂꯛ ꯃꯣꯏ ꯀꯩꯅꯣ ꯃꯌꯥꯝ ꯊꯧꯔꯛꯇꯣꯏꯅꯦ ꯑꯥ ꯁꯣꯔꯣꯛꯇ ꯅꯠꯇ°
ꯍꯩꯕꯨ ꯍꯩꯔꯗꯤ ꯐꯩꯅꯦ ꯍꯩꯕꯨ ꯍꯩꯇꯕꯗꯨꯒꯤ ꯋꯥꯅꯤ ꯍꯩꯔꯤꯔ ꯍꯩꯇ꯭ꯔꯤꯔꯗꫭ ꯈꯪꯗꯕꯩ ꯋꯥ ꯅꯣꯡꯃꯇ ꯎꯔꯨꯗꯕꯅꯤꯅ
ꯄꯨꯔꯝꯃ° ꯑꯩ ꯒꯥꯔꯤꯗ ꯅꯨꯡꯗꯥꯡ ꯀꯩꯅꯣ ꯇꯧꯔꯒ ꯑꯗꯒꯤ
ꯎꯝ
ꯑꯗꯒꯤ ꯊꯧꯗ꯭ꯔꯤ ꯃꯥꯜꯂꯦ ꯑꯗꯩ ꯊꯧꯕ ꯎꯗ꯭ꯔꯤ
ꯑ ꯍꯩꯕꯨ ꯍꯩꯕ꯭ꯔꯣ
ꯈꯪꯗꯦ ꯒ꯭ꯌꯥꯔ ꯋꯥꯟ ꯋꯥꯟ ꯒ꯭ꯌꯥꯔ ꯋꯥꯟꯒ ꯇꯨꯒꯗꯩ ꯍꯦꯟꯗꯦ
ꯑꯁ ꯑꯗꯨꯗꯤ ꯊꯧꯔꯝꯃꯣꯏꯍꯦ ꯑꯗꯨꯗꯤ ꯀꯥꯏꯗꯒꯤ ꯄꯪꯊꯧ ꯊꯧ ꯌꯥꯕꯗꯧꯅ ꯈꯪꯉꯦ ꯃꯥꯏ ꯃꯥꯜꯍꯟꯕꯤꯗꯨ ꯇꯧꯔꯤ ꯑꯣꯏꯔꯝꯒꯅꯤꯕꯥ
ꯈꯪꯗ°
ꯑꯩꯈꯣꯏ ꯎꯗ꯭ꯔꯝꯅ°ꯅ ꯃꯥꯜꯂꯟꯕꯤ ꯇꯧꯏ ꯑꯣꯏꯔꯝ
ꯑꯍꯜ ꯂꯩꯕ꯭ꯔꯣ ꯀꯩꯅꯣ
ꯂꯩꯕꯅ° ꯃꯥꯏ ꯍꯌꯦꯡꯒꯤ ꯑꯩ ꯍꯌꯦꯡꯒꯤꯌ° ꯃꯥꯥꯏ ꯀꯩꯅꯣ ꯀꯔꯤ ꯀꯔꯤ ꯀꯔꯤ ꯃꯥꯏ ꯕꯦꯠꯀꯤ ꯄ꯭ꯔꯣꯖꯦꯛ ꯋꯥꯔ꯭ꯛꯂ ꯀꯩꯅꯣꯝ ꯏꯍꯧꯕꯅꯤ ꯀꯟ
ꯍꯌ°ꯡ ꯄꯤꯈꯠꯇꯧꯕ
ꯅꯠꯇꯦꯗ ꯑꯣꯏꯔꯝꯃꫭꯏꯍ° ꯍꯌꯦꯡ ꯄꯤꯈꯠꯄꯩꯕꯨ ꯑꯗꯨꯌꯥꯝ ꯌꯥꯝꯕꯗꯣ ꯉꯁꯤ ꯈꯛ ꯏꯔꯗꯤ ꯃꯥꯁꯨ ꯐꯔꯛ ꯑꯃ ꯇꯥꯗ꯭ꯔꯣ
ꯑꯥ ꯑꯁ ꯃꯣꯏꯗꯤ ꯍꯥꯏ ꯍꯥꯏꯅ ꯕꯦꯠ ꯂꯣꯏꯒꯤꯗꯣꯔ°ꯅꯦ ꯂꯣꯏꯔꯒꯨꯝꯕꯅꯤ
ꯂꯣꯏꯔꯕꯅꯤ
ꯊꯕꯛ ꯊꯕꯛ ꯅꯝꯕ ꯌꯥꯔꯦ ꯍꯟꯗꯛ ꯀꯧꯔꯛꯄꯗ
ꯊꯕꯛꯁꯦ ꯍꯦꯛꯇ ꯄꯪꯅꯝ ꯅꯝꯕ ꯌꯥꯕ ꯅꯠꯇꯦ ꯅꯪꯕꯣ ꯏꯕꯣ
ꯍꯣꯏꯅꯦ ꯑꯗꯨꯕꯨꯗꯤ
ꯅꯝꯃꯦꯅ ꯍ°ꯛꯇ ꯑꯣꯏꯒꯗꯕ ꯅꯠ
ꯎꯝ ꯀꯔꯅꯖꯤꯠ ꯂꯩꯇ꯭ꯔꯣ
ꯂꯩꯒꯤꯕꯅꯦ ꯑꯥ ꯑꯦ ꯕ꯭ꯂꯣꯛ ꯆꯠꯅꯦꯅ ꯇꯧ